ꯀꯔꯤ ꯍꯥꯏꯔꯝꯕ꯭ꯔꯥ ꯅꯪ ꯍꯧꯖꯤꯛꯀꯤꯗꯣ
ꯑꯩꯅ ꯅꯨꯄꯤ ꯌꯥꯝ ꯀꯣꯏꯔꯝꯃꯒ ꯅꯪꯉꯣꯟꯗ ꯂꯥꯁꯇ ꯂꯣꯏꯁꯤꯟꯕꯗꯣ
ꯀꯔꯤ ꯃꯔꯝꯒꯤ
ꯀꯣꯏꯕ ꯂꯨꯍꯣꯡꯕ
ꯏꯁ ꯅꯨꯄꯤꯌꯥꯝ ꯀꯣꯏꯔ ꯂꯥꯁꯇꯥ ꯑꯩ ꯂꯥꯛꯀꯦꯌꯦ ꯑꯗꯨꯗꯤ ꯍꯦꯟꯃꯟ ꯗꯔꯣ ꯑꯣ
ꯅꯪꯉꯣꯟꯗ ꯂꯥꯁ ꯍꯧꯖꯤꯛ ꯍꯧꯖꯤꯛꯐꯥꯎꯗꯤ ꯌꯥꯔꯤꯕ꯭ꯔꯣ
ꯑꯁ ꯑꯁ ꯑꯁ ꯌꯦꯡꯁꯦꯀꯣ
ꯌꯦꯡꯁꯦꯀꯣ ꯍꯥꯏꯌꯦ ꯃꯤ ꯃꯆꯥꯗꯤ
ꯍꯤ ꯍꯤ ꯍꯤ ꯍ ꯍ
ꯌꯥꯏ ꯌꯥꯏ ꯌꯦꯡꯁꯤ ꯌꯦꯡꯁꯤ
ꯌꯦꯡꯁꯦ ꯌꯦꯡꯁꯦ ꯑꯁ ꯑꯩ ꯃꯥꯏꯗꯣ ꯌꯥꯝ ꯍꯥꯒꯖꯩꯅꯦ
ꯑꯩꯗꯤ ꯌꯥꯝ ꯍꯩꯕꯅꯤ ꯅꯨꯄꯤ ꯀꯣꯏꯕꯗꯗꯤ
ꯀꯣꯏꯔꯣ ꯀꯣꯏꯔꯣ
ꯑꯩꯅ ꯅꯪꯕꯨ ꯉꯥꯎꯍꯜꯂꯒ ꯂꯩꯕꯁꯤꯗꯤ ꯅꯪ ꯈꯪꯗ꯭ꯔꯦ
ꯀꯔꯤꯗ ꯉꯥꯎꯍꯟꯅꯤꯡꯉꯥꯏ ꯂꯩꯒꯦ ꯑꯩꯅ ꯄꯪꯉꯥꯡ ꯉꯥꯡꯉꯒ ꯐ꯭ꯔꯤ ꯑꯣꯏꯕꯒꯤꯔꯣ ꯅꯪꯅ ꯉꯥꯎꯍꯟꯕ ꯃꯥꯟꯕꯗꯣ ꯑꯩ ꯌꯥꯝ ꯄꯥꯛꯅ ꯉꯥꯎꯗꯕꯅꯤꯀꯣ
ꯁꯦꯡꯕ꯭ꯔꯣ
ꯑꯩꯅ ꯍꯥꯏꯕꯁꯦ ꯇꯥꯎꯕ
ꯁꯤꯗꯅꯪ ꯁꯦꯡꯕ꯭ꯔꯣ ꯑꯁꯦꯡꯕ ꯍꯥꯏꯌꯣꯅꯦ
ꯍꯤ ꯍꯤ ꯀꯔꯤ ꯁꯦꯡꯒꯦꯔꯣ
ꯃꯤꯅ ꯃꯤꯅ ꯍꯥꯏꯔꯒ ꯐꯥꯒꯤꯒ ꯁꯥꯔꯤ ꯃꯤꯅ ꯑꯁꯦꯡꯕ ꯍꯥꯏꯔꯒ
ꯅꯪꯗꯤ ꯐꯥꯒꯤ ꯑꯗꯨꯝ ꯇꯧꯔ ꯀꯅꯥꯅ ꯊꯥꯖꯒꯦꯔꯣ
ꯊꯥ ꯊꯥꯖꯔꯤꯗꯨꯗꯤ ꯅꯪ ꯍꯧꯖꯤꯛ ꯑꯩꯅ ꯍꯥꯏꯕꯗ
ꯑꯩ ꯀ꯭ꯔꯤ ꯊꯥꯖꯕ
ꯑꯗꯨ ꯐꯥꯒꯤ ꯇꯧꯕ ꯅꯠꯇꯦꯅꯦ ꯑꯁꯦꯡꯕꯅꯤꯅꯦ
ꯅꯠꯇꯦ ꯑꯩꯅ ꯀ꯭ꯔꯤ ꯊꯥꯖꯕ꯭ꯔꯕ ꯑꯃꯔꯛ ꯍꯥꯏꯌꯣꯅꯦ
ꯍꯥꯏꯔꯣꯏꯒꯦꯗ ꯅꯪ ꯅꯁꯥꯅ ꯈꯪꯕꯗꯣ ꯌꯥꯔꯦꯅꯦ
ꯑꯩ ꯏꯁꯥꯅ ꯑꯩ ꯏꯁꯥꯅ ꯁꯨꯝꯈꯪ ꯈꯪꯗꯦ
ꯅꯁꯥꯅ ꯈꯪꯗ꯭ꯔꯗꯤ ꯑꯗꯨꯝ ꯅꯪꯅ ꯐꯥꯎꯕꯗꯣ ꯈꯪꯔꯛ
ꯑꯩꯉꯣꯟꯗ ꯀꯔꯤ ꯐꯥꯎꯒꯦꯔꯣ
ꯅꯪꯉꯣꯟꯗꯁꯦ ꯐꯥꯎꯅꯤꯡꯉꯥꯏ ꯌꯥꯝ ꯂꯩ
ꯀꯃꯥꯏꯅ ꯑꯃꯔꯛ ꯍꯥꯏꯌꯣꯅꯦ ꯑꯩ ꯅꯪꯅ ꯍꯥꯏꯕꯗꯣ ꯑꯩꯉꯣꯟꯗ ꯐꯥꯎꯕ꯭ꯔꯥ ꯌꯦꯡꯒꯦ
ꯑꯠꯁꯥ
ꯍꯥꯏꯔꯣ ꯍꯥꯏꯔꯣ ꯉꯥꯏꯕ ꯌꯥꯗꯦ
ꯑꯩꯁꯦ ꯑꯃꯦꯠꯄ ꯀꯩꯅꯣꯃ ꯇꯧꯒꯦ ꯍꯥꯏꯔꯒ ꯀꯩꯅꯣꯃ ꯂꯩꯔꯝꯗꯦꯅꯦ
ꯀꯔꯤ ꯑꯩꯗꯣ ꯎꯝ ꯉꯁꯤꯗꯣ ꯃꯪ ꯌꯥꯝ ꯅꯨꯡꯉꯥꯏꯌꯦꯕꯀꯣ
ꯑꯠꯁꯥ
ꯑꯁ ꯃꯪ ꯌꯥꯝ ꯅꯨꯡꯉꯥꯏ ꯑꯗꯨꯒꯤꯀꯣ ꯍꯧꯒꯠꯂꯛꯄꯗ ꯍꯔꯥꯎꯕꯗꯣ
ꯀꯅꯥ ꯅꯃꯤꯡ ꯀꯨ ꯃꯪ
ꯑꯩꯁꯦ ꯑꯩꯁꯦ ꯐꯤꯂꯤꯝ ꯍꯥꯏꯗꯤ ꯉꯔꯥꯡ ꯑꯃꯨꯛ ꯇꯨꯝꯃꯝꯗꯥꯏꯗ ꯑꯩꯅ ꯀꯣꯔꯤꯌꯥꯟ ꯗ꯭ꯔꯃꯥ ꯌꯦꯡꯕꯅꯦꯕ
ꯎꯝ
ꯑꯗꯨꯒꯗꯤ ꯑꯩ ꯃꯪꯗꯀꯣ ꯃꯁꯛ ꯌꯥꯝ ꯐꯖꯕ ꯅꯨꯄꯥ ꯑꯃꯒ ꯅꯨꯡ ꯁꯤꯅꯔ ꯂꯩꯔꯝꯃꯦ
ꯎꯝꯁ ꯇꯧꯋꯦꯍꯦ ꯃꯤ ꯃꯆꯥꯗꯤ
ꯑꯗꯨꯒ ꯑꯁ ꯑꯩꯗꯣ ꯎꯝ ꯑꯩꯅ ꯑꯩꯅ ꯍꯥꯞꯄ ꯗ꯭ꯔꯦꯁꯇꯣ ꯎꯝ ꯀꯩꯅꯣ ꯇꯧꯋꯦ ꯑꯩꯗꯣ ꯃꯦꯀꯞ ꯇꯧꯋꯦꯕꯀꯣ ꯃꯦꯀꯞ ꯇꯧꯋꯦ ꯑꯩꯒꯤ ꯁꯝꯗꯣ ꯀꯔꯂꯤ ꯑꯣꯏꯍꯜꯂꯦꯕꯀꯣ
ꯑꯣꯈꯦ
ꯑꯗꯨꯒ ꯃꯃꯥꯡ ꯊꯥꯗꯩꯌꯦ ꯁꯝ ꯁꯥꯡꯕꯅꯤꯅ ꯀꯔꯂꯤ ꯑꯣꯏꯕꯗꯣ ꯑꯗꯨꯝ ꯐꯖꯅ ꯎꯏꯌꯦꯕꯀꯣ ꯑꯗꯨꯒ ꯑꯩꯗꯣ ꯐ꯭ꯔꯣꯛ ꯑꯃ ꯍꯥꯞꯄꯦꯕꯀꯣ
ꯎꯝ
ꯎꯝ ꯍꯥꯏꯗꯤ ꯀꯔꯝꯕ ꯑꯩꯅ ꯍꯥꯞꯄꯗꯣ ꯑ ꯕ꯭ꯂꯦꯛꯀꯥ ꯄꯤꯡꯒꯤ ꯇꯥꯏꯞꯇ ꯑꯃ ꯇꯧꯋꯦꯕꯀꯣ ꯃꯊꯛ ꯇ ꯕ꯭ꯂꯦꯛ ꯈꯔ ꯈꯔ ꯆꯠꯄꯅꯦꯕ ꯑꯗꯨꯒ ꯃꯈꯥ ꯇꯥꯕꯗꯨꯅ ꯄꯤꯡꯒꯤ ꯇꯥꯏꯞꯇ ꯄꯤꯡꯁꯨ ꯂꯥꯏꯠ ꯑꯣꯏꯕꯗꯨ ꯅꯠꯇꯕ ꯂꯥꯏꯠ ꯑꯣꯏꯕ꯭ꯔꯥ ꯍꯥꯏꯒꯗ꯭ꯔꯥ ꯗꯥꯛꯛꯇꯤ ꯅꯠꯇ꯭ꯔꯦꯕ ꯂꯥꯏꯠꯅꯦꯕꯀꯣ ꯔꯔꯕꯤ ꯄꯤꯡꯗꯒꯤꯁꯨ ꯈꯔ ꯂꯥꯏꯠ ꯑꯣꯏꯕ ꯕꯤ ꯄꯤꯡꯁꯨ ꯅꯠꯇꯦ ꯑꯗꯨꯗꯒꯤ ꯈꯔ ꯂꯥꯏꯠ ꯑꯣꯏꯌꯦ
ꯕꯤ ꯄꯤꯡ ꯕꯤ ꯕꯤ ꯄꯤꯟꯗꯒꯤ ꯍꯦꯟꯅ ꯂꯥꯏꯠ ꯑꯣꯏꯔꯗꯤ ꯌꯥꯔꯣꯏꯍꯦ ꯑꯗꯨꯗꯤ
ꯑꯁ ꯑ ꯏꯪꯉꯦꯕꯀꯣ ꯀꯂꯔꯗꯣ ꯑꯩ ꯍꯥꯏꯕ ꯍꯩꯇ꯭ꯔꯦꯕ ꯄꯤꯡ ꯂꯥꯎꯔꯒ ꯐꯖꯕꯅꯦꯕ ꯀꯂꯔꯗꯣ ꯑꯗꯣ ꯍꯥꯞꯄꯦꯕꯀꯣ ꯑꯗꯨꯒ ꯎꯝ ꯆ ꯑꯩꯗꯤ ꯎꯝ ꯀꯣꯏꯕ ꯆꯠꯄꯅꯤ ꯍꯥꯏꯌꯦ ꯑꯗꯨꯒ ꯑ ꯀꯣꯏꯕ ꯆꯠꯄꯀꯥꯟꯗ ꯍꯣꯏ ꯍꯣꯏ ꯑꯆꯥꯄꯣꯠ ꯆꯥꯕ ꯆꯠꯄꯅꯦꯕ ꯑꯗꯨꯒ ꯑꯗꯨ ꯅꯨꯄꯥꯗꯣ ꯌꯥꯝ ꯄ꯭ꯔꯣꯇꯦꯛꯇꯤꯞ ꯑꯣꯏꯕ ꯑꯩ ꯑꯥ ꯑꯩꯗꯤ ꯍꯔꯥꯎꯕꯗꯨꯨꯒ ꯍ ꯑꯥ ꯍꯣꯏ ꯍꯣꯏ
ꯍꯍꯥ
ꯍ ꯍ ꯍ ꯑꯗꯨꯃꯥꯏꯅ ꯑꯣꯏꯌꯦꯕꯀꯣ ꯑꯗꯨꯒ ꯏꯁ ꯃꯤꯅ ꯂꯛꯅꯕꯀꯥꯟꯗꯒꯀꯣ ꯑꯩ ꯀꯔꯤ ꯍꯥꯏꯒꯅꯤ ꯑꯁ ꯄꯨꯔꯥ ꯐꯤꯂꯝ ꯏꯁꯇꯥꯜ ꯑꯩꯅ ꯐꯤꯂꯝ ꯌꯦꯡꯉ ꯇꯨꯝꯕꯒꯤꯀꯣ ꯑꯣ ꯍꯧꯒꯠꯂꯛꯄꯗꯗꯤ ꯍꯔꯥꯎꯕꯅꯤꯅꯦ ꯑꯩ
ꯐꯤꯂꯝ ꯌꯦꯡꯉꯒ ꯅꯪꯅ ꯃꯥꯡꯗ ꯍꯦꯔꯣꯏꯟ ꯑꯣꯜꯂ ꯂꯩꯔꯕ꯭ꯔꯣ
ꯍ ꯑꯣꯜꯂꯒ ꯂꯩꯔꯝꯃꯤꯅꯦ ꯑꯩꯁꯨ ꯑꯩꯒꯤ ꯃꯪꯗ ꯑꯩꯗꯣ ꯌꯥꯝ ꯐꯖꯔꯝꯃꯤꯅꯦ
ꯍꯝ ꯌꯥꯏ ꯌꯥꯏ ꯐꯖꯕꯅꯦ ꯐꯖꯕꯅꯦ ꯑꯁꯦꯡꯕꯁꯨ
ꯍ ꯑꯁ ꯑꯁ ꯌꯥꯝ ꯍꯔꯥꯎꯏ ꯑꯗꯨ ꯅꯨꯄꯥꯗꯨ ꯃꯁꯛ ꯌꯥꯝ ꯐꯖꯕ ꯋꯥꯅꯦ ꯀꯣꯔꯤꯌꯟ ꯗ꯭ꯔꯃꯥꯒꯤ ꯍꯦꯔꯣ ꯑꯣꯏꯗꯣꯏꯅꯦꯕ ꯃꯥꯗꯣ ꯑ ꯖꯥꯠꯖꯥꯠꯅꯤꯀꯣ ꯑꯗꯣ ꯅꯨꯄꯥ ꯑꯃꯅ ꯑꯩꯉꯣꯟꯗ ꯑꯦꯄ꯭ꯔꯣꯁ ꯇꯧꯋꯦꯕꯀꯣ ꯑꯗꯨꯗ ꯃꯥꯅꯒ ꯊꯤꯡꯕ ꯋꯥꯅꯦ ꯑꯁ ꯑꯩꯅꯒꯣ ꯅꯣꯛꯑꯒꯀꯣ ꯅꯣꯛꯐꯦꯠ ꯅꯣꯀꯐꯦꯠ ꯇꯧꯔ ꯌꯦꯡꯕꯅꯦꯅ ꯂꯣꯏꯔꯦ ꯍꯔꯥꯎꯕꯗꯤ
ꯑꯩ ꯀꯩꯅꯣꯃ ꯍꯪꯒꯦꯅꯦ ꯅꯨ-ꯅꯨꯄꯤꯁꯤꯡꯅ ꯗ꯭ꯔꯦꯁ ꯂꯤꯠ ꯑꯅꯧ ꯑꯅꯧꯕ ꯂꯤꯠꯂꯤꯗꯅ ꯇꯣꯉꯥꯟ ꯇꯣꯉꯥꯟ ꯂꯤꯠꯂꯤꯗꯅ ꯑꯗꯨꯗꯣ ꯀꯔꯤꯒꯤꯔꯣ ꯑꯩꯗꯤ ꯅꯨꯄꯤꯗꯤ ꯂꯣꯏꯅꯃꯛ ꯑꯦꯇꯦꯟꯁꯟ ꯄꯥꯝꯕ ꯃꯥꯜꯂꯦꯗ ꯅꯨꯄꯤꯁꯤꯡꯗꯤ
ꯄꯥꯝꯕꯅꯦ ꯄꯥꯝꯕꯅꯦ ꯑꯩ ꯏꯁꯥꯃꯛꯁꯨ ꯄꯥꯝꯃꯦ ꯃꯥꯒꯤ ꯅꯨꯄꯥꯗꯨ ꯑꯩꯗꯤ ꯄꯥꯝꯗ꯭ꯔꯒꯗꯤ ꯑꯇꯣꯞꯄ ꯅꯨꯄꯥꯗ ꯄꯥꯝꯕ ꯅꯠꯇꯦꯅ ꯃꯥꯒ ꯅꯨꯡꯁꯤꯅꯕ ꯅꯨꯄꯥꯒꯤ ꯑꯦꯇꯦꯟꯁꯟ ꯄꯥꯝꯕꯗꯨꯕꯨ ꯑꯗꯨꯝ ꯑꯣꯏꯒꯅꯤꯅ
ꯑꯩꯁꯨ ꯑꯗꯨꯒꯨꯝꯕ ꯌꯥꯝ ꯄꯥꯝꯃꯦ ꯏꯁꯥꯒꯤ ꯅꯨꯄꯥꯗ ꯄꯥꯝꯕꯅꯦꯗꯅ ꯑꯗꯨꯗꯤ ꯑꯇꯣꯞꯄ ꯅꯨꯄꯥ ꯈꯨꯗꯤꯡꯗ ꯑ ꯄꯥꯝꯕ ꯅꯠꯇꯦꯗꯅ
ꯑꯗꯣ ꯎꯝ ꯅꯨꯄꯥꯅ ꯌꯥꯅꯤꯡꯗ꯭ꯔꯗꯤ ꯅꯨꯄꯤꯅ ꯇꯧꯔꯗꯤ ꯑꯗꯨꯗꯤ ꯀꯅꯥꯒꯤ ꯇꯧꯔꯤꯕ
ꯌꯥꯅꯤꯡꯗ꯭ꯔꯗꯤ ꯃꯥꯁꯨ ꯃꯁꯥꯅ ꯈꯪꯉꯒ
ꯇꯣꯛꯄ ꯇꯥꯕꯅꯤꯅꯦ ꯃꯤꯟꯁ ꯑꯗꯨꯅ ꯑ ꯍꯥꯏꯗꯤ ꯅꯨꯄꯥꯗꯨꯅ ꯑꯩꯅ ꯁꯤ ꯌꯥꯅꯤꯡꯗꯦ ꯍꯥꯏꯔꯒꯗꯤ ꯑꯩꯈꯣꯏꯁꯨ ꯇꯧꯔꯣꯏꯗꯕ ꯇꯥꯕ ꯍꯥꯏꯗꯤ ꯑꯩꯈꯣꯏꯒꯤ ꯅꯨꯡꯁꯤ ꯁꯤꯗꯕꯗꯣ ꯀꯟꯒꯦ ꯍꯥꯏꯔꯗꯤ ꯈꯔ ꯀꯨꯏꯅ ꯆꯠꯀꯦ ꯍꯥꯏꯔꯗꯤ ꯑꯗꯨꯝ ꯍꯥꯏꯕꯁꯨ ꯇꯥꯟꯅꯕ ꯇꯥꯕꯅꯤꯗꯅꯥ
ꯑꯗꯨ ꯍꯥꯏꯔꯒ ꯌꯥꯗ꯭ꯔꯗꯤ ꯑꯗꯨꯝ ꯅꯨꯄꯤꯗꯣ ꯅꯨꯄꯥ ꯑꯇꯣꯞꯄ ꯌꯦꯡꯕ ꯃꯥꯜꯂꯦ ꯑꯗꯨꯗꯤꯀꯣ
ꯈꯪꯗꯦ ꯑꯗꯨꯒꯨꯝꯕꯗꯤ ꯑꯩ ꯌꯥꯅꯅꯤꯡꯉꯥꯏꯗꯤ ꯑꯗꯨꯝ ꯑꯩꯗꯤ ꯄꯨꯔꯛꯄꯗꯤ ꯃꯥꯜꯂꯦ ꯑꯩ ꯅꯣꯡꯇ ꯈꯠꯅꯕ ꯀꯥꯟꯗ ꯑꯩꯅ ꯐꯣꯟ ꯇꯧꯗꯕ ꯅꯨꯃꯤꯠ ꯂꯩꯇꯦ ꯃꯣꯏꯅ ꯇꯧꯗ꯭ꯔꯁꯨꯀꯣ ꯍꯥꯏꯗꯤ ꯑꯩꯗꯣ ꯃꯤꯅ ꯌꯥꯝ ꯊꯦꯝꯃꯛꯄꯁꯨ ꯑꯗꯨꯝ ꯄꯥꯝꯃꯒꯁꯨ ꯀꯣ ꯑꯗꯨꯝ ꯍꯥꯏꯗꯤ ꯀꯨꯏꯅ ꯁꯥꯎꯅꯔꯒ ꯂꯩꯕꯗꯣ ꯉꯝꯗꯕꯀꯣ ꯑꯗꯨꯒꯤ ꯑꯩꯅ ꯍꯥꯟꯅ ꯑꯗꯨꯝ ꯃꯣꯏꯉꯣꯟꯗ ꯑꯗꯨꯝ ꯍꯥꯟꯅ ꯇꯧꯔꯒ ꯃꯣꯏ ꯗꯤꯒꯣ ꯌꯥꯝ ꯐꯠꯇꯕꯅꯦ ꯑꯩ ꯍꯧꯖꯤꯛ ꯍꯥꯏꯔꯗꯤ ꯁꯥꯎꯅꯤꯡꯉꯦ ꯌꯥꯝꯅ ꯌꯥꯝ ꯐꯠꯇꯦꯕ
ꯀꯅꯥ
ꯍꯥꯟꯅ ꯑꯩꯅ ꯅꯨꯡꯁꯤꯅꯔꯛꯄ ꯅꯨꯄꯥꯗꯣ ꯑꯩꯅꯀꯣ ꯆꯥꯝꯃꯔꯛ ꯀꯣꯜ ꯇꯧꯔꯁꯨ ꯄꯥꯏꯈꯠꯄꯤꯗꯕꯅꯦ ꯌꯥꯝ ꯉꯝꯕ ꯆꯥꯡꯗ
ꯑꯁꯥ
ꯑꯗꯨꯃꯥꯏꯅ ꯌꯥꯝ ꯇꯧꯔꯛꯄꯒꯤꯅꯦ ꯑꯩꯅ ꯍꯧꯖꯤꯛ ꯅꯨꯄꯥ ꯀꯣꯏꯕ ꯀꯤꯕꯗꯣ
ꯎꯝ ꯊꯤꯅꯤ ꯀꯤꯕꯤꯌꯨ ꯀꯤꯕꯤꯌꯨ ꯀꯤꯗꯩꯕꯅꯤꯗꯣ ꯑꯗꯣ ꯅꯨꯄꯥꯕꯨꯗꯤ
ꯇꯜꯂꯦꯕꯀꯣ ꯑꯝ ꯈꯪꯗꯦ ꯅꯪ ꯀꯔꯤ ꯇꯧꯕꯩ ꯑꯩꯅ ꯀꯤꯒꯦꯔꯣ
ꯁꯥꯊꯤꯕꯒꯤ
ꯅꯪ ꯀꯔꯤ ꯁꯥꯊꯤꯕ꯭ꯔꯣ
ꯁꯥꯊꯤꯔꯤꯗꯨꯗꯤ
ꯑꯩ ꯍꯥꯏꯒꯦ ꯅꯪ ꯑꯁꯨꯃꯥꯏꯅ ꯉꯥꯛꯇ ꯍꯥꯏꯕꯗꯣ ꯅꯪ ꯑꯩꯉꯣꯟꯗꯒꯤ ꯀꯔꯤ ꯄꯥꯝꯕꯒꯤꯔ ꯑꯩꯗꯤ ꯁꯥꯊꯤꯑꯦ ꯑꯩꯗꯤ ꯅꯨꯄꯤ ꯌꯥꯝ ꯀꯣꯏꯑꯦ ꯅꯨꯄꯤ ꯌꯥꯝ ꯈꯥꯏꯑꯦ ꯑꯗꯨꯃꯥꯏꯅ ꯉꯥꯇ ꯍꯥꯏꯅꯦ ꯑꯩꯉꯣꯟꯗ
ꯍꯣꯏ ꯅ ꯑꯗꯨ ꯇꯧꯋꯤ ꯇꯧꯏ ꯍꯥꯏꯕꯣꯅꯤ ꯅꯪꯁꯨ ꯍꯥꯡꯕꯅꯤꯅ
ꯁꯤ ꯅꯪ ꯑꯗꯨꯃꯥꯏꯅ ꯍꯥꯏ ꯅꯪꯉꯣꯟꯗ ꯀꯔꯤ ꯀꯥꯟꯅꯕ ꯐꯪꯕ꯭ꯔꯥ
ꯈꯣꯏꯅ ꯕꯦꯠꯕꯣꯏꯅꯦ ꯕꯦꯠ ꯕꯣꯏ
ꯑꯗꯨ ꯀꯔꯤ ꯀꯥꯟꯅꯕ ꯐꯪꯕ꯭ꯔꯥꯕ
ꯀꯥꯅꯕ ꯀꯥꯅꯕ ꯌꯦꯡꯗꯦꯗ ꯑꯩ ꯐꯪꯕ ꯐꯪꯗꯕ ꯀꯥꯏꯗꯦꯗ
ꯃꯥꯢꯉꯥꯛꯇ ꯍꯥꯏꯅꯦ
ꯑꯩ ꯑꯩ ꯀꯥꯟꯅꯕ ꯐꯪꯉꯗꯤ ꯑꯩ ꯅꯪꯕꯨ ꯑꯩ ꯃꯤ ꯌꯥꯝ ꯐꯕꯅꯤ ꯀꯔꯤꯁꯨ ꯇꯧꯗꯤ ꯂꯣꯏꯅ ꯇꯧ ꯍꯥꯏꯔꯣꯏꯗ꯭ꯔꯣ
ꯎꯡ ꯅꯠꯇꯦꯗ ꯍꯥꯏꯗꯤ ꯌꯥꯝꯅ ꯁꯨꯃꯥꯏꯅ ꯑꯩꯉꯣꯟꯗ ꯌꯥꯝ ꯍꯥꯏꯕꯗꯨꯗꯀ‌ꯣ ꯌꯥꯝ ꯌꯦꯡꯅꯤꯡꯗꯦ ꯅꯪ ꯐꯨꯅꯤꯡꯉꯤ
ꯅꯪ ꯅꯪꯖꯦ ꯈꯔ ꯀꯤꯌꯣꯅ ꯍꯥꯏꯖꯕꯅꯤꯗ
ꯃꯔꯝ ꯂꯩꯇ ꯃꯤ ꯄꯪꯀꯤ ꯀꯤꯕ ꯌꯥꯕ꯭ꯔ‌ꯣ
ꯅꯪꯕꯨ ꯀꯤꯔꯤꯗꯨꯗꯤ ꯑꯗꯨꯒꯤꯅꯤ ꯍꯦꯟꯅ ꯀꯤꯌꯣ ꯍꯥꯏꯕꯗꯣ
ꯑꯩꯗꯤ ꯀꯤꯅꯤꯡꯉꯥꯏꯁꯨ ꯃꯔꯝ ꯂꯩꯇꯦ
ꯀꯤꯅꯤꯡꯉꯥꯢ ꯃꯔꯝ ꯂꯩꯇꯦ
ꯂꯩ ꯇꯦ ꯀꯔꯤꯁꯨ ꯇꯧꯕ ꯅꯠꯇꯦ ꯏꯕꯥꯅꯤ ꯁꯥꯎꯅꯅꯤꯡꯉꯥꯏ ꯃꯔꯝꯁꯨ ꯂꯩ ꯇꯦ ꯅꯪꯉꯣꯟꯗ ꯏꯕꯥꯅꯤ ꯁꯥꯎꯅꯅꯤꯡꯉꯥꯏ ꯃꯔꯝꯁꯨ ꯂꯩꯇꯦ ꯀꯤꯅꯤꯡꯉꯥꯏ ꯃꯔꯝꯁꯨ ꯂꯩꯇꯦ ꯍꯥꯏꯕ ꯑꯥꯎꯠꯁ
ꯂꯩꯇꯦ ꯂꯩꯇꯦ
ꯑꯗꯨꯅꯤꯅ ꯑꯁ ꯑꯩꯒꯤ ꯃꯪꯗ‌ꯣ ꯌꯥꯝ ꯍꯔꯥꯎꯢꯗ ꯑꯩꯗꯤ ꯀꯃꯥꯏ ꯇꯧꯗꯣꯏꯅꯣ ꯈꯪꯗ꯭ꯔꯦ
ꯀꯔꯤꯕ
ꯑꯩꯒꯤ ꯃꯪꯗꯣ ꯌꯥꯝ ꯍꯔꯥꯎꯌ‌ꯦꯕ
ꯍꯔꯥꯎꯕꯤꯌꯨ
ꯍꯥꯥ ꯍ
ꯑꯩ ꯍꯟꯗꯛ ꯅꯨꯄꯤ ꯑꯃꯒ ꯀꯣꯏꯔꯅꯤ
ꯀꯣꯏꯌꯨ ꯀꯣꯏꯌꯨ ꯀꯣꯏꯕꯤꯌꯣ ꯀꯣꯏꯕꯤꯌꯣ ꯑꯐ ꯑꯐꯕ ꯌꯦꯡꯉꯒ ꯀꯣꯏꯕꯤꯔꯣ
ꯑꯐ ꯑꯐꯕ ꯌꯦꯡꯉꯒ ꯀꯣꯏꯔꯝꯒꯦ
ꯀꯣꯏꯔꯝꯃꯣ
ꯅ ꯅꯪ ꯅꯪ ꯊꯦꯡꯅꯗ꯭ꯔꯤꯐꯥꯎ
ꯅꯨꯡꯉꯥꯏꯔꯦꯍꯦ ꯅꯪꯗꯤ
ꯋꯥꯔꯤꯁ ꯅꯪ ꯊꯦꯡꯅꯗ꯭ꯔꯤꯐꯥꯎ
ꯅꯪ ꯌꯥꯝ ꯅꯨꯡꯉꯥꯏꯔꯦꯅꯦ ꯑꯗꯨꯗꯤ ꯌꯥꯝꯕ ꯀꯣꯏꯔꯣ ꯀꯣꯏꯔꯣ ꯑꯩꯁꯨ ꯃꯥꯡꯈ꯭ꯔꯅꯤ ꯑꯩ ꯊꯦꯡꯅꯕꯁꯨ ꯐꯪꯉꯣꯏꯅꯪ
ꯁꯪꯉꯣꯏꯕ ꯀꯩꯀꯔꯤꯕ
ꯊꯦꯡꯅꯕꯁꯨ ꯐꯪꯉꯣꯏ ꯅꯪꯅ ꯑꯇꯣꯞꯄ ꯅꯨꯄꯤ ꯀꯣꯏ ꯈꯔꯒ ꯑꯩ ꯊꯦꯡꯅꯕ ꯂꯥꯛꯄ ꯀꯥꯟꯗ ꯏꯁ ꯑꯩꯅ ꯅꯪ ꯊꯦꯡꯅꯔꯅꯤ
ꯏꯕꯥꯅꯤ ꯊꯦꯡꯅꯤꯡ ꯊꯦꯡꯅꯅꯤꯡꯉꯥꯏ ꯖꯒꯥ ꯐꯥꯎꯕ ꯋꯥꯔꯤ ꯁꯥꯕ ꯂꯣꯏꯔꯒ ꯑꯃꯨꯛ ꯊꯦꯡꯅꯔꯣꯏ ꯍꯥꯏꯕꯥ
ꯀꯔꯤ ꯅꯪꯅ ꯅꯨꯄꯤ ꯑꯇꯣꯞꯄ ꯀꯣꯏꯔ ꯀꯣꯏꯔꯒ ꯍꯜꯂꯛꯑꯒ ꯑꯩꯅ ꯊꯦꯡꯅꯒꯗ꯭ꯔꯣ ꯅꯦꯕꯔ
ꯑꯗꯣ ꯑꯩꯅ ꯅꯪꯕꯨ ꯁꯣꯔꯤ ꯍꯥꯏꯒꯅꯤꯅ
ꯁꯣꯔꯤ ꯍꯥꯏꯒꯅꯤ ꯁꯣꯔꯤ ꯍꯥꯏꯕ ꯌꯥꯕ꯭ꯔꯣ ꯃꯤ ꯍꯥꯠꯄ ꯂꯣꯏꯔꯒ ꯑꯩ ꯁꯣꯏꯈ꯭ꯔꯦ ꯍꯥꯏꯕ ꯌꯥꯕ꯭ꯔꯣ
ꯑꯍ ꯍꯥꯠ ꯍꯥꯠꯂꯣꯏꯗ ꯃꯤꯕꯨꯗꯤ
ꯑꯗꯨ ꯍꯥꯠꯄꯒ ꯆꯞ ꯃꯥꯟꯅꯩꯅꯦ
ꯃꯥꯅꯗꯦ
ꯃꯥꯅꯩꯌꯦ
ꯃꯥꯅꯗꯤ
ꯃꯤ ꯑꯃꯕꯨ ꯍꯥꯠꯈ꯭ꯔꯒ ꯑꯩ ꯁꯣꯏꯈ꯭ꯔꯦꯒ ꯑꯗꯨꯗꯤ ꯑꯩꯁꯨ ꯑꯩꯁꯨ ꯅꯨꯄꯥ ꯑꯃ ꯀꯣꯏꯔꯝꯒꯦ ꯅꯪ ꯊꯣꯛꯇ꯭ꯔꯤꯐꯥꯎ ꯑꯗꯨꯒ ꯅꯪ ꯊꯣꯛꯄ ꯀꯥꯟꯗ ꯁꯣꯔꯤ ꯍꯥꯏꯒꯦ
ꯌꯥꯏꯑꯦ ꯑꯗꯨꯃꯥꯏꯅ ꯇꯧꯕꯅ ꯐꯗ꯭ꯔꯣ ꯑꯦ ꯅꯪꯅ ꯀꯣꯏꯔꯝꯒꯦ ꯍꯥꯏꯔꯒ ꯑꯃꯨꯛꯀ ꯑꯣ ꯍꯥꯏꯕ ꯍꯧꯔꯦꯅꯦ
ꯌꯥꯏꯌꯦ ꯒꯥꯏꯌꯦ ꯌꯥꯔꯦ ꯌꯥꯔꯦ ꯄꯥꯝꯗ꯭ꯔꯦ
ꯑꯩꯗꯤ ꯅꯪ ꯄꯥꯝꯃꯒ ꯍꯥꯏꯕ꯭ꯔꯥꯅ
ꯄꯥꯝꯗ꯭ꯔꯦ ꯄꯥꯝꯗ꯭ꯔꯦ ꯋꯥꯏ ꯆꯤꯟꯅꯕ ꯊꯕꯛ
ꯀꯣꯛ ꯁꯥꯥꯅꯤꯡꯉꯥꯏꯔꯣ
ꯀꯣꯛ ꯁꯥꯅꯤꯉꯥꯏ ꯊꯕꯛꯅꯦ
ꯁ ꯑꯗꯨꯗꯤ ꯅꯪ ꯀꯣꯏꯔꯝꯒꯅꯣ ꯑꯩ ꯀꯣꯏꯔꯒ ꯑꯗꯨꯝ ꯂꯥꯛꯀꯦ ꯀꯩꯅꯣ
ꯌꯥꯔꯦ ꯀꯣꯏꯅꯤꯡꯉ ꯀꯣꯏꯌꯨ ꯀꯣꯏꯅꯤꯡꯗ꯭ꯔꯒ ꯇꯣꯛꯑꯦ ꯑꯩꯈꯣꯏꯗꯤ ꯀꯔꯤꯁꯨ ꯂꯩꯇꯦ
ꯑꯠꯁꯥ
ꯅꯪ ꯌꯦꯟꯁꯥꯗꯣ ꯀꯃꯥꯏꯅ ꯁꯦꯝꯅꯩꯔꯥ ꯁꯤꯡꯖꯨ ꯁꯦꯝꯅꯩꯔꯥ
ꯁꯦꯝꯕ ꯂꯣꯏꯈ꯭ꯔꯦ
ꯁꯦꯝꯕ ꯂꯣꯏꯈ꯭ꯔꯦ ꯅꯪꯁꯨ ꯑꯗꯨꯝ ꯑꯩꯒ ꯋꯥꯔꯤ ꯁꯥꯟꯅꯕꯩꯔꯥ ꯈꯪꯗꯦ ꯑꯩꯅ ꯉꯥꯡꯕ ꯋꯥ ꯃꯌꯥꯝꯁꯤ ꯅꯪ ꯑꯗꯨꯝ ꯉꯥꯡꯕ ꯍꯧꯈ꯭ꯔꯦ
ꯍꯧꯗꯦꯗꯥ
ꯇꯧꯈ꯭ꯔꯦ ꯂꯣꯏꯈ꯭ꯔꯦ ꯑꯠꯆꯥ
ꯎꯝ
ꯎꯝ ꯅꯪꯅ ꯑꯃꯨꯛ ꯆꯥꯕ ꯍꯧꯈ꯭ꯔꯦ
ꯍꯥꯎꯔꯦ ꯍꯥꯎꯈ꯭ꯔꯦ
ꯑꯥ ꯍꯥ
ꯍꯥꯎꯋꯦ
ꯑꯩꯒꯤꯀꯣ ꯑꯩ ꯀꯩꯅꯣꯝꯃ ꯍꯥꯏꯕꯤꯌꯨꯔꯥ ꯏꯃꯥꯟꯅꯕꯤ ꯑꯃꯒꯤ ꯋꯥꯔꯤ
ꯍꯥꯏꯔꯛꯑꯣ
ꯑꯥ ꯑꯗꯨꯁꯨ ꯑꯩꯈꯣꯏ ꯈꯨꯟꯗ ꯂꯩꯀꯣ ꯑꯩꯒꯤ ꯃꯃꯥꯒꯤ ꯃꯅꯥꯎꯅꯨꯄꯥꯒꯤ ꯃꯆꯥꯅꯨꯄꯤꯅꯦꯕꯀꯣ ꯑꯩꯈꯣꯏꯒꯤ ꯂꯦꯡꯒꯥ ꯑꯗꯣ ꯑꯩꯒꯤ ꯏꯃꯥꯟꯅꯕꯤꯁꯨ ꯑꯣꯏꯕ ꯕꯦꯁ ꯐ꯭ꯔꯦꯟꯗꯤ ꯑꯣꯏ ꯕꯦꯁ ꯐ꯭ꯔꯦꯟꯃꯛꯇꯤ ꯅꯠꯇꯦꯕꯀꯣ ꯑꯗꯨ ꯅꯨꯄꯤꯗꯣ ꯌꯥꯝ ꯅꯣꯛꯅꯤꯡꯕꯅꯦ ꯃꯥꯗꯤ ꯈꯔ ꯏꯁꯇꯥꯏꯜ ꯇꯧꯋꯦꯕ ꯈꯪꯕ꯭ꯔꯥ
ꯎꯝ
ꯍꯥꯏꯕꯗꯤ ꯑ ꯅꯨꯄꯥ ꯂꯩꯔꯒꯗꯤ ꯃꯥꯒꯤ ꯋꯨ ꯑꯥ ꯃꯈꯣꯟꯗꯣ
ꯎꯝ ꯑꯥ ꯅꯪꯗꯤ ꯇꯧꯗꯦ
ꯑꯩꯁꯨ ꯇꯧꯗꯦꯅꯥ ꯁꯦꯝ ꯁꯦꯝ ꯍꯥꯏꯗꯤ ꯑꯗꯨꯃꯥꯏꯅ ꯇꯧꯋꯦꯕꯀꯣ ꯑꯩꯈꯣꯏꯁꯨ ꯑꯗꯨꯝ ꯈꯪ ꯎꯔꯒ ꯈꯪꯉꯦꯕꯀꯣ ꯑꯗꯤ ꯑꯩꯈꯣꯏꯅ ꯑꯗꯨꯝ ꯂꯩ